ꯍ
ꯌꯥꯔꯦ ꯁꯤꯗꯗꯤ ꯌꯥꯔꯦ ꯑꯩꯅ ꯇꯧꯕꯗ ꯑꯣꯏꯅ ꯅꯪꯅ ꯇꯧꯔꯛꯄ ꯑꯗꯣ ꯑꯩꯗꯣ ꯄꯥꯏꯕꯗꯣ ꯌꯥꯗ ꯀꯩꯒꯤꯅꯣ ꯈꯪꯗꯌꯦꯦ
ꯀꯩꯒꯤꯅꯣ ꯈꯪꯗꯦ ꯑꯟꯑꯁꯄꯦꯛꯇꯦꯠ ꯏꯔꯔ ꯍꯥꯏꯅ ꯊꯣꯛꯑꯦꯕ
ꯎꯝ ꯑꯗꯨꯅ ꯍꯥꯏꯔꯤꯁꯦ ꯭ꯃꯟꯅ ꯑꯧ ꯌꯥꯔꯦ ꯌꯥꯔꯦ ꯑꯇꯣꯞꯄ ꯋꯥꯔꯤ ꯁꯥꯟꯅꯔꯁꯤꯀꯣ ꯍꯥꯏꯗꯤ ꯃꯣꯏ ꯅꯦꯠꯋꯔꯛꯀꯤꯁꯦ
ꯑꯥ
ꯀꯩ ꯍꯥꯏꯥꯏꯅꯤ ꯉꯁꯤ ꯈꯔ ꯍꯥꯏꯗꯤ ꯀ꯭ꯂꯥꯎꯗꯤ ꯑꯣꯏꯗꯅ
ꯑꯥ ꯍꯣꯏ
ꯑꯗꯨꯒꯤ ꯑꯗꯨꯒꯤꯁꯨ ꯑꯃꯨꯛ ꯑꯃꯨꯛ ꯁꯨꯃꯥꯏꯅ ꯇꯧꯕꯅꯦꯕ ꯑꯗꯨꯅ ꯀꯦꯝꯕꯗꯤ ꯀꯥꯏꯗꯦꯗ ꯌꯥꯔꯦ ꯏ ꯀ ꯃꯩꯗꯧꯔꯤꯒ ꯦꯃꯅꯥ
ꯑ ꯀꯃꯥꯏ ꯇꯧꯅꯤ ꯅꯨꯡꯉꯥꯏꯔꯤꯦ
ꯅꯨꯡꯉꯥꯏꯔꯤ
ꯅꯨꯡꯉꯥꯏꯔꯤ ꯅꯨꯡꯉꯥꯏꯇꯦ ꯍꯥꯏꯌꯦ ꯄꯣꯟꯇꯦ ꯅꯨꯡꯉꯥꯏ ꯅꯨꯡꯉꯥꯏ ꯍꯤꯡꯗꯧꯅꯤ
ꯃꯥꯅꯤ ꯍꯧꯖꯤꯛ ꯃꯥ ꯑꯦꯝ ꯌꯨꯗ ꯑꯃꯨꯛ ꯆꯠꯂꯤꯕꯅ
ꯑꯩ ꯕꯤꯦꯠ ꯇꯧꯒꯦꯅꯅꯦ ꯇꯦꯝꯄꯜꯗ ꯍꯟꯗꯛ ꯑꯦꯗꯃꯤꯁꯟ ꯇꯧꯗꯣꯏꯅꯦ
ꯍꯥ
ꯇꯦꯝꯄꯜ ꯑꯣꯐ ꯂꯔꯅꯤꯡ ꯑꯩꯅ ꯀꯥꯟꯆꯤꯄꯨꯔꯗ ꯂꯩꯕꯗꯣ ꯕꯦꯠꯀꯤꯦ ꯑ ꯑꯗꯨꯗ ꯑꯩ ꯑꯦꯠꯃꯤꯁꯟ ꯇꯧꯗꯣꯔꯤꯌꯦ
ꯑꯣ ꯀꯔꯝ ꯀꯥꯟꯗ ꯍꯧꯧꯗꯣꯏꯅꯣ
ꯗꯦꯠ ꯇꯦꯟ ꯐꯥꯎ ꯃꯅꯨꯡꯗ ꯑꯦꯗꯃꯤꯁꯟ ꯇꯧꯋꯦꯅ ꯍꯥꯏꯕꯅꯦ ꯉꯁꯤ ꯅꯣꯇꯤꯁ ꯊꯣꯛꯄꯅꯦ
ꯇꯥꯡꯕ꯭ꯔꯥ ꯀꯃꯥꯏꯅ ꯇꯧꯒꯦ
ꯇꯥꯡꯕꯁꯦ ꯁꯤꯛꯁꯇꯤꯅꯦꯅ ꯍꯥꯟꯅ ꯍꯥꯏꯔꯝꯃꯦ ꯑꯗꯣ ꯃꯤ ꯑꯇꯣꯞꯄꯅ ꯍꯥꯏꯔꯛꯑꯦ ꯀꯩꯥ ꯏꯃꯥꯟꯅꯕꯤ ꯇꯧꯒꯗꯕꯅ
ꯐꯤꯐꯇꯤꯟ ꯊꯥꯎꯖꯟ ꯃꯨꯛ ꯍꯦꯟꯒꯠꯂꯦ ꯍꯥꯏ ꯑꯗꯣ ꯑꯩꯗꯤ ꯆꯠꯇ꯭ꯔꯤꯕꯅꯤꯅ ꯈꯪꯗꯦ
ꯎꯝ
ꯆꯠꯂꯀꯥꯟꯗꯗꯤ ꯈꯪꯒꯅꯦꯕꯀꯣ
ꯑꯗꯨꯅꯦ
ꯎꯝ ꯃꯣꯏꯁꯨ ꯃꯣꯏꯅꯗꯤ ꯀꯩ ꯃꯣꯏ ꯑꯍꯟꯅ ꯆꯠꯂꯨꯏ ꯍꯥꯏꯌꯦꯕ ꯑꯗꯨ ꯑꯩꯁꯨ ꯆꯠꯂꯨꯔꯒ ꯈꯪꯒꯅꯤ
ꯑꯥ ꯑꯗꯨꯕꯨꯗꯤ ꯆꯠꯂꯒ ꯈꯪꯕꯗꯨꯅꯤ
ꯎꯝ ꯑꯗꯨ ꯅꯪ ꯀꯔꯤ ꯍꯣꯠꯅꯔꯤꯝꯃ ꯍꯧꯁꯦ
ꯑꯩꯔꯥ ꯑꯁ ꯑꯩꯗꯤ ꯈꯪꯗꯦꯗ ꯑꯗꯨꯝ ꯂꯩꯔꯤ
ꯅꯪꯁꯨ ꯀꯩꯅꯣꯝ ꯇꯧꯁꯜꯂꯣ
ꯑꯩꯔ ꯇꯧ ꯒꯕꯨꯗꯤ ꯈꯪꯅ ꯍꯥꯏ ꯁꯤ ꯈꯪꯗꯦꯗ
ꯑꯩꯗꯤ ꯑꯗꯨꯝ ꯁꯨꯝ ꯌꯨꯝꯗ ꯂꯩꯕꯗꯨꯗꯤ ꯕꯣꯔꯤꯡ ꯆꯨꯏꯗꯅꯀꯣ
ꯑꯗꯨꯅꯦ ꯑꯗꯨ ꯄꯨꯆꯨꯌꯦ
ꯎꯝ ꯑꯗꯨꯗ ꯑꯃ ꯇꯧꯁꯜꯂꯒꯦ ꯆꯠꯊꯣꯛꯈꯤꯕꯅꯁꯨ ꯐꯚꯩꯌꯦꯅ
ꯑꯗꯨꯒꯕꯨꯗꯤ ꯕꯤ ꯑꯦꯠꯇꯣ ꯐꯩꯅꯦ ꯏꯕꯦꯝꯃꯅ ꯇꯧꯍꯧꯔꯤꯗꯣ
ꯑꯥ
ꯑꯗꯨꯅꯤ ꯀꯩꯀꯩ ꯋꯥꯔꯤ ꯁꯥꯟꯅꯩꯁꯦ ꯍꯥꯏꯅꯣꯏ ꯏꯕꯥꯅꯤꯒꯤꯁꯦ
ꯀꯗꯧꯕ
ꯏꯕꯥꯅꯤꯁꯦ ꯀꯔꯤ ꯀꯔꯤ ꯋꯥꯔꯤ ꯁꯥꯟꯅꯁꯦ ꯍꯥꯏꯔꯤꯅꯣ
ꯑꯩꯈꯣꯏ ꯑꯅꯤꯅ ꯋꯥꯔꯤ ꯁꯥꯟꯅꯗꯣꯏꯁꯦ
ꯑꯥ
ꯑ ꯀꯩꯅꯣ ꯍꯥꯏꯕꯨ ꯊꯕꯛ ꯑꯃ ꯇꯧꯅꯤꯉꯥꯏ ꯍꯥꯏꯗꯤ ꯇꯨꯡꯒꯤꯤ ꯇꯨꯡꯒꯤꯗꯃꯛꯇ ꯈꯟꯅꯅꯉꯥꯏ ꯀꯔꯤ ꯀꯔꯤ ꯀꯥꯟꯅꯕ ꯂꯩ ꯈꯣꯠꯂꯤ ꯍꯥꯏꯗꯣ ꯑꯗꯨꯅꯤ ꯃꯦꯟ ꯄꯣꯏꯟꯗ ꯁꯥꯟꯅꯗꯧꯁꯤ
ꯃꯥꯅꯦ ꯑꯗꯨꯕꯨꯗꯤ
ꯍꯥꯏꯗꯤ ꯑꯩꯈꯣꯏꯁꯤ ꯃꯤ ꯑꯃ ꯑꯣꯏꯍꯧꯗ꯭ꯔꯗꯤ ꯅꯪꯕꯨ ꯇꯨꯡꯒꯤ ꯑꯩꯈꯣꯏꯒꯤꯗꯃꯛꯇ ꯀꯅꯥꯅ ꯍꯧꯖꯤꯛꯇꯤ ꯏꯃꯥ ꯏꯄꯥꯅ ꯍꯣꯠꯅꯕꯤꯔꯤꯀꯣ ꯑꯗꯣ ꯍꯌꯦꯡ ꯏꯇꯣꯝꯇ ꯏꯁꯥ ꯏꯇꯣꯝꯇ ꯇꯥꯔꯛꯀꯥꯟꯗꯗꯤ ꯀꯅꯥꯅ ꯇꯧꯅꯤ ꯑꯗꯨꯅ ꯑꯩꯈꯣꯏꯁꯦ ꯃꯤ ꯑꯣꯏꯗ ꯌꯥꯗꯦ ꯑꯗꯨꯅ ꯀꯟꯅ ꯍꯣꯠꯅꯒꯗꯧꯅꯤ ꯅꯪꯅ
ꯑꯈꯪꯕ ꯂꯩꯔꯁꯨ ꯑꯩꯉꯣꯟꯗ ꯁꯤꯌꯥꯔ ꯇꯧꯔꯛꯄ ꯑꯩꯅ ꯑꯈꯪꯕ ꯂꯩꯔꯁꯨ ꯅꯪꯉꯣꯟꯗ ꯁꯤꯌꯥꯔ ꯇꯧꯅꯕ ꯁꯤꯅꯤ
ꯃꯥꯅꯦ ꯆꯨꯝꯃꯤ ꯅꯪꯅ ꯍꯥꯏꯔꯤꯗꯣ
ꯑꯥ
ꯍꯁꯤꯅ ꯁꯨꯝ ꯁꯨꯝ ꯌꯥꯝꯟꯊꯠꯂꯛꯄꯩ ꯇꯜꯂꯦꯃꯤ ꯑꯗꯣ
ꯍꯤ ꯌꯥꯝꯁꯜꯂꯛꯑꯕꯅꯤ ꯅꯪꯕꯨ ꯑꯉꯥꯡ ꯁꯨꯝ ꯑꯉꯥꯡꯅꯦꯅ ꯍꯥꯏꯕꯅꯦ ꯑꯉꯥꯡ ꯑꯣꯏꯗ꯭ꯔꯕꯅꯦ ꯍꯥꯏꯕ ꯍꯧꯖꯤꯛ ꯃꯇꯝꯁꯤꯗꯗꯤ
ꯃꯨꯅꯦ ꯀꯃꯥꯏꯅ ꯇꯧꯗꯣꯏꯅꯣ
ꯀꯃꯩ ꯇꯎꯅꯤ
ꯈꯪꯗꯦ ꯃꯤ ꯃꯊꯥ ꯁꯥꯗ꯭ꯔꯥ
ꯈꯔ ꯊꯤ ꯍꯨꯝꯕ ꯀꯟꯕ ꯃꯊꯧ ꯇꯥꯔꯦ
ꯃꯥꯅꯦ
ꯃꯊꯥꯗꯤ ꯁꯥꯏ ꯍꯥꯏꯗꯤ ꯊꯕꯛ ꯑꯃ ꯀꯩ ꯑꯃ ꯇꯧꯍꯧꯗ꯭ꯔꯗꯤꯅꯒ
ꯑꯗꯨꯅꯦ ꯍꯥꯏꯁꯦ ꯍꯧꯖꯤꯛꯀꯥꯟ ꯃꯇꯝꯗꯗꯤ ꯑꯗꯨꯁꯨ ꯐꯪꯕꯗꯣ ꯋꯥꯏꯗꯅ
ꯋꯥꯏ ꯊꯕꯛ ꯐꯪꯕꯁꯤꯁꯨ ꯍꯧꯖꯤꯛ ꯃꯤ ꯃꯌꯥꯝ ꯑꯃ ꯂꯩ ꯍꯩꯕ ꯉꯛꯇ ꯃꯌꯥꯝ ꯂꯩꯔꯕꯃꯤꯅꯀꯣ
ꯑꯗꯨꯅꯦ
ꯂꯩꯥꯏꯍꯩꯕ ꯃꯁꯤꯡ ꯌꯥꯝꯃꯦ ꯍꯦꯛꯇ ꯑꯩꯉꯣꯟꯗ ꯑꯩ ꯈꯛꯇ ꯈꯟꯂꯣ ꯍꯥꯏꯕ ꯌꯥꯕ ꯅꯠꯇꯦ ꯑꯩꯅ ꯇꯧꯅꯤꯡꯉꯦ ꯇꯧꯕ ꯌꯥꯕ ꯅꯠꯇꯕꯅꯤꯅ
ꯅꯠꯇꯦ ꯅꯠꯇꯦ ꯄꯨꯔꯥ ꯌꯩꯈꯥꯏ ꯅꯣꯏꯗꯣꯏꯅꯦ ꯍꯥꯏꯕ ꯃ ꯊꯦꯡꯔ ꯑꯗꯨꯅ ꯇꯜꯂꯤꯅꯦ ꯈꯪꯗꯦꯅꯦ ꯀꯃꯥꯏꯅ ꯇꯧꯗꯣꯏꯅꯣ
ꯀꯃꯥꯏꯅ ꯇꯧꯗꯣꯏꯅꯣ ꯈꯪꯗꯦ ꯑꯩꯁꯨ ꯋꯥꯈꯟꯁꯦ ꯈꯜꯂꯦꯅꯦꯕꯦꯝꯃ ꯃꯤ ꯑꯣꯏꯗꯕꯗꯤ ꯌꯥꯗꯦꯅ ꯍꯥ
ꯅꯦꯠꯀꯨꯝꯕꯗꯤ ꯊꯥꯗ꯭ꯔꯣ
ꯊꯥꯗꯤꯌꯦ ꯑꯩꯗꯤ
ꯎꯝꯍꯝ
ꯑꯩ ꯊꯥꯒꯦꯗꯤ ꯈꯜꯂꯦꯕꯀꯣ
ꯑ
ꯑꯩ ꯄꯣꯂꯤꯇꯤꯀꯦꯜ ꯁꯥꯏꯟꯁꯇ ꯊꯥꯒꯗꯧꯅꯦꯕ
ꯊꯥꯖꯜꯂꯨ ꯀꯩꯅꯣ ꯏꯕꯦꯝꯃ
ꯑꯗꯣ ꯊꯥꯗꯤ ꯊꯥꯒꯗꯧꯅꯦ ꯑꯗꯣ ꯍꯟꯗꯛꯀꯤ ꯝ ꯖꯨꯟꯁꯨ ꯍꯦꯟꯗꯣꯛꯈ꯭ꯔꯦ ꯑꯗꯨ ꯗꯤꯁꯦꯝꯕꯔꯗꯗꯤ ꯑꯩ ꯊꯥꯅꯤꯡꯗꯦꯕ
ꯀꯔꯤꯒꯤꯦ
ꯀꯩꯒꯤꯅꯣ ꯈꯪꯗꯦ ꯗꯤꯁꯦꯝꯕꯔ ꯑꯦꯛꯖꯥꯝꯁꯦ ꯑꯩꯁꯨ ꯊꯥꯊꯅꯤꯡꯗꯦꯌꯦ
ꯀꯔꯤꯒꯤꯅꯣ ꯏꯕꯦꯝꯃ ꯑꯗꯨꯒꯨꯝꯕꯗꯣ ꯂꯩꯔꯗꯤ ꯌꯥꯔꯔꯣꯏꯍꯦ ꯑꯗꯨꯁꯨ ꯅꯪꯁꯨ
ꯈꯪꯗꯦꯉꯣ ꯑꯩ ꯖꯨꯟꯗ ꯊꯥꯕꯗꯣ ꯖꯨꯟꯗ ꯑꯣꯏꯅ ꯊꯥꯒꯦꯅ ꯈꯜꯂꯦ
ꯍꯣꯏ ꯍꯣꯏ ꯑꯗꯨꯕꯨꯗꯤ ꯅꯪꯅ ꯅꯪꯒꯤ ꯑꯄꯥꯝꯕꯅꯤꯅ
ꯑꯩꯅ ꯀꯔꯤꯝꯇ ꯅꯠꯇꯦꯕꯀꯣ ꯁꯨꯝ ꯅꯤꯡꯊꯝꯊꯥꯁꯤ ꯂꯥꯏꯛ ꯂꯥꯏꯁꯨ ꯄꯥꯔꯁꯨ ꯈꯣꯠꯂꯁꯨ ꯍꯦꯛꯇ ꯇꯨꯝꯊꯣꯛꯈꯤꯑꯕ
ꯑꯗꯨꯕꯨꯗꯤ ꯑꯩꯁꯨ ꯅ ꯏꯕꯦꯝꯃ
ꯎꯝ ꯌꯥꯗꯦ ꯑꯗꯣ ꯖꯨꯟꯗꯅ ꯐꯩꯌꯦꯕ ꯃꯇꯝꯁꯨ ꯁꯥꯡꯉꯦꯕ
ꯍꯣꯏ
ꯅꯤꯡꯊꯝꯊꯥꯗꯤ ꯏꯟꯖꯥꯡꯁꯨ ꯑꯍꯥꯎꯕꯅꯤ ꯅꯪ ꯍꯥꯎꯅ ꯆꯠꯊꯣꯛ ꯍꯥꯎꯅ ꯇꯝꯕ
ꯎꯝ
ꯑꯗꯨ ꯇꯧꯋꯦ ꯑꯗꯨꯗꯤ ꯑꯩꯉꯣꯟꯗ ꯃꯥꯡꯉꯦ
ꯎꯝ ꯅꯪ ꯕꯤ ꯑꯦꯗꯁꯦ ꯆꯍꯤ ꯀꯌꯥ ꯑꯣꯏꯅ ꯇꯝꯅꯒꯦ
ꯆꯍꯤ ꯑꯅꯤ
ꯑꯅꯤꯔꯣ ꯌꯥꯝꯗꯤꯦꯅꯦ ꯐꯠ ꯐꯠ ꯑꯗꯨꯝ ꯂꯣꯏꯒꯅꯤ ꯇꯝꯍꯧꯕꯗꯤ
ꯑꯦ ꯃꯣꯏ ꯐꯣꯔꯠ ꯁꯦꯝꯗꯤ ꯂꯧꯗꯦ ꯍꯥꯏꯕꯃꯦꯕ ꯏꯟꯇꯔꯟ ꯑꯣꯏꯅ ꯆꯠꯍꯜꯂꯦ ꯍꯥꯏꯕꯃꯦ ꯄ꯭ꯔꯖꯦꯟꯇꯦꯁꯟ ꯑꯃ ꯂꯣꯏꯁꯜꯂꯦ ꯍꯥꯏꯕꯃꯦꯕ
ꯎꯝ ꯑꯗꯨꯗꯤ ꯑꯗꯨꯗꯤ ꯑꯗꯨ ꯑꯍꯨꯝ ꯈꯛꯇꯪ ꯑꯗꯨꯗꯤ ꯌꯥꯏ ꯀꯩꯅꯣ
ꯎꯝ ꯑꯗꯨ ꯑꯩꯁꯨ ꯇꯧꯊꯣꯛꯑꯒꯦ ꯊꯕꯛ ꯑꯃ ꯀꯩ ꯑꯃ ꯍꯣꯠꯅꯔꯁꯨ ꯕꯦꯠ ꯂꯣꯏꯔꯕ ꯕꯦꯦꯛ ꯂꯣꯏꯔꯕ ꯍꯦꯛꯇ ꯍꯪꯉꯛꯑꯦꯕ
ꯑꯗꯨꯅꯦ ꯑꯣꯖꯥ ꯑꯣꯏꯕꯩꯗꯤ ꯑꯗꯨ ꯉꯥꯛꯇꯅꯦ ꯍꯧꯖꯤꯛꯀꯥꯟ
ꯑꯗꯨꯅꯦ ꯈꯪꯗꯦꯉ ꯀꯔꯤ ꯍꯣꯠꯅꯔꯒꯅꯣ ꯇꯧꯗꯣꯔꯁꯤ ꯀꯔꯤ ꯆꯥꯔꯒ ꯍꯤꯡꯗꯣꯔꯤꯃꯣ ꯈꯪꯗ꯭ꯔꯦ
ꯈꯪꯗꯦꯉꯣ ꯍꯧꯖꯤꯛꯀꯥꯟꯁꯦ ꯌꯥꯝ ꯂꯨꯏ ꯍꯥꯏꯕ ꯍꯧꯖꯤꯛꯀꯥꯟꯗꯤ
ꯂꯨꯏ
ꯀꯩ ꯍꯥꯏꯗꯣꯏꯅꯣ ꯄꯩꯁꯥ ꯄꯁꯟꯅꯕ ꯃꯤꯁꯨ ꯑꯗꯨꯝ ꯌꯥꯎꯅꯤꯗꯅ
ꯎꯝ ꯌꯥꯎꯋꯦ ꯄꯩꯁꯥꯕꯨꯗꯤ ꯃꯣꯏꯃꯦ ꯁꯨꯝ ꯄꯤꯗꯦ ꯇꯧꯗꯦ ꯍꯥꯏꯕ ꯋꯥꯅꯤ ꯑꯗꯨꯝ ꯄꯤꯁꯟꯅꯔꯅꯤ
ꯄꯤꯁꯟꯅ ꯄꯤꯁꯟ ꯅ ꯑꯗꯨꯒꯤꯅꯤꯅꯦ ꯇꯜꯂꯤꯁꯦ ꯍꯧꯖꯤꯛꯀꯥꯟꯁꯦ
ꯄꯩꯁꯥꯗꯨꯁꯨ ꯄꯤꯁꯟꯅꯕꯗꯤ ꯂꯥꯏꯅ ꯑꯩꯈꯣꯏꯗꯤ ꯊꯥꯡꯗꯣꯛꯅꯤꯡꯉꯥꯏ ꯂꯩꯇꯦꯕ ꯄꯩꯁꯥꯗꯣ
ꯑꯗꯨꯅꯦ
ꯂꯩꯇꯦ ꯏꯕꯦꯝꯃ ꯄꯩꯁꯥꯅꯦ ꯄꯨꯔꯥ ꯑꯩꯈꯣꯏꯅ ꯑꯍꯟ ꯑꯍꯟ ꯑꯣꯏꯅ ꯁꯨꯝ ꯄꯣꯛꯑꯝꯕꯁꯨ ꯐꯩꯌꯦꯕ
ꯎꯝ
ꯑꯩꯈꯣꯏꯗꯤ ꯕꯤꯊꯤꯗ ꯄꯣꯛꯄꯅꯤꯅ ꯀꯥꯟꯅꯗ꯭ꯔꯦꯕ
ꯎꯝ ꯑꯗꯨꯅꯦ ꯍꯥꯏꯔꯤꯁꯦ ꯒ꯭ꯌꯥꯃꯥꯏꯦꯟ ꯇꯥꯗꯦꯗ ꯍꯧꯖꯤꯛꯀꯥꯟ ꯃꯇꯝꯁꯤꯅ
ꯍ
ꯃꯄꯥꯟꯅꯒꯨꯝꯕꯗꯗꯤ ꯑꯃꯨꯛ ꯁꯨꯃꯥꯏꯅ ꯄꯩꯁꯥꯁꯦ ꯄꯤꯅꯕꯤ ꯈꯣꯠꯅꯕꯤꯁꯦ ꯇꯧꯗꯦ ꯍꯥꯏꯕ ꯃꯤꯗꯤ ꯁꯦꯡ ꯁꯦꯡꯅ ꯇꯧꯗ꯭ꯔꯥ
ꯎꯝ ꯇꯧꯅꯗꯦ
ꯑꯗꯨꯅꯦ ꯏꯕꯦꯝꯃ ꯌꯥꯔꯒꯗꯤ ꯃꯄꯥꯟ ꯂꯝꯗ ꯑꯣꯏꯔꯁꯨ ꯑꯣꯖꯥꯗ ꯑꯣꯏꯍꯧꯔꯗꯤ ꯐꯅꯤ
ꯎꯝ ꯃꯄꯜ ꯂꯝꯗ ꯑꯣꯏꯔꯁꯨ ꯀꯩꯗ ꯑꯣꯏꯔꯁꯨ
ꯑꯗꯨꯅꯦ ꯍꯥꯏꯗꯤ ꯁ꯭ꯋꯥꯏ ꯃꯅꯤꯄꯨꯔꯗ ꯈꯛ ꯑꯣꯏꯗ ꯌꯥꯗꯦ ꯍꯥꯏꯕ ꯂꯩꯇꯦ
ꯂꯩꯇꯦ ꯑꯗꯣ ꯑꯩꯈꯣꯏꯗꯨꯅꯦ ꯃꯄꯥꯟꯂꯣꯝ ꯆꯠ ꯆꯠꯄꯒꯤ ꯆꯥꯟꯁꯇꯨꯁꯨ ꯑꯃꯨꯛꯀ ꯂꯩꯇꯦꯕ ꯑꯩꯈꯣꯏꯗꯤ
ꯑꯗꯨꯁꯨ ꯆꯨꯝꯃꯦ ꯍꯥꯏꯕ ꯑꯗꯨꯁꯨ ꯆꯨꯝꯃꯦ ꯍꯥꯏꯕ
ꯎꯝ ꯃꯄꯥꯟ ꯂꯝ ꯆꯠꯄꯩ ꯆꯥꯟꯁꯁꯨ ꯂꯩꯇꯦ ꯁꯨꯝ ꯏꯃꯨꯡ ꯃꯅꯨꯡꯒꯤꯅꯦ ꯎ ꯃꯇꯨꯡ ꯏꯜꯂꯦꯕ ꯍꯥꯏꯗꯤ ꯑꯩꯈꯣꯏꯗꯨ ꯑꯩꯗꯨ ꯑꯍꯟꯒ ꯂꯩꯃꯤꯟꯅꯕꯅꯤꯅꯅꯦ ꯆꯠꯄ ꯑꯃꯛ ꯌꯥꯗꯕꯤ ꯍꯨꯟꯗꯣꯛꯑꯝꯕ ꯑꯃꯛ ꯌꯥꯗꯕꯤ ꯑꯣꯏꯌꯦꯕ ꯑꯗꯨꯗꯤ ꯑꯍꯟꯗꯨ ꯃꯇꯣꯟ ꯈꯛꯇꯅꯦ ꯑꯃꯨꯛ ꯀꯃꯥꯏꯅ ꯊꯝꯃꯝꯗꯣꯔꯤ ꯑꯩꯅ ꯃꯔꯝ ꯍꯦꯟꯗ ꯆꯠꯄꯁꯨ ꯌꯥꯕꯁꯨ ꯅꯠꯇꯕꯅꯤꯅ
ꯎꯝ ꯅꯪ ꯅꯣꯏ ꯃꯃꯥ ꯍꯣꯏꯒ ꯂꯩꯃꯤꯟꯅꯩꯔꯣ
ꯅꯠꯇꯦꯌꯦ ꯏꯅꯦꯝꯕꯣꯛ ꯑꯩꯣꯏꯒ
ꯑꯣ ꯍꯩꯃꯥ ꯏꯕꯦꯝꯃ ꯑꯣꯍꯣꯍꯣ ꯀꯥꯃꯥꯏ ꯇꯧꯔꯤꯅꯣ
ꯑꯩꯗꯤ ꯀꯃꯥꯏ ꯇꯧꯅꯤ ꯅꯨꯡꯉꯥꯏꯌꯦ
ꯍ ꯅꯨꯅꯨꯡꯉꯁꯦ
ꯅꯨꯡꯉꯥꯏꯕꯃ ꯅꯨꯄꯤꯒ ꯄꯣꯛꯇꯦꯕ ꯈꯪꯉꯕ ꯑꯩꯈꯣꯏꯒꯤ
ꯑ
ꯑꯍꯨꯝ ꯄꯣꯛꯑꯦ ꯑꯗꯨ ꯅꯨꯡꯉꯥꯏ
ꯀꯃꯥꯏ ꯀꯃꯥꯏꯅ ꯇꯧꯒꯦ ꯍꯥꯏꯁꯦ ꯍꯥꯏꯗꯤ ꯀꯔꯝ ꯀꯥꯟꯗ ꯍꯣꯡꯉꯤꯅꯣ
ꯑꯩꯩ ꯑꯩꯈꯣꯏꯗꯤ ꯍꯣꯡꯗ꯭ꯔꯤꯌꯦ ꯆꯦꯜꯂꯒ ꯂꯩꯕꯗꯣ
ꯑꯣ ꯑꯣ ꯑꯣ ꯑꯣ
ꯑꯗꯨꯗꯨꯅꯦꯕ ꯑꯗꯨꯣ ꯑꯩꯈꯣꯏꯗꯤ ꯅꯤꯀꯥ ꯁꯣꯜꯂꯦꯗꯅ ꯆꯦꯟꯕꯒ
ꯈꯪꯉꯦ ꯈꯪꯉꯦ
ꯑꯗꯨꯒ ꯑꯃꯨꯛ ꯂꯨꯍꯣꯡꯗꯣꯏꯅꯦꯕ ꯀꯣꯟꯅ
ꯎꯝ
ꯑꯗꯣ ꯑꯩꯗꯣ ꯃꯊꯪ ꯆꯍꯤꯗꯤ ꯑꯣꯡꯗꯧ ꯃꯥꯜꯂꯦ
ꯑꯣ ꯏꯕꯦꯝꯃ ꯐꯥꯔꯦ ꯏꯕꯦꯝꯃ
ꯑ
ꯌꯥꯝ ꯊꯥꯖꯗꯤꯌꯦ
ꯑꯩꯈꯣꯏ ꯐꯣꯝ ꯐꯤꯜ ꯑꯞ ꯇꯧ ꯂꯥꯛꯑꯀꯥꯟꯗꯨꯅꯤꯗ
ꯍꯥꯥ
ꯐꯣꯝ ꯐꯤꯜ ꯑꯞ ꯇꯧꯕ ꯆꯠꯄꯗꯣ ꯑꯩ
ꯑꯥ
ꯊꯥꯔꯠ ꯁꯦꯝꯒꯤ
ꯑꯥ
ꯑꯗꯨꯒꯤꯗ ꯇꯥꯏꯞꯅꯦ ꯆꯦꯜꯂꯤꯃꯦ
ꯑꯁꯦꯡꯕꯩꯔꯣ
ꯍꯣꯏ
ꯍꯩꯃꯥ ꯑꯩ ꯀꯔꯤꯝ ꯈꯪꯗꯦꯅ ꯑꯗꯨꯒ
ꯔꯣꯖꯤꯅꯦ ꯑꯩꯅꯦ ꯁꯛꯀꯤꯅꯥꯅꯦ ꯑꯩꯈꯣꯏ ꯑꯍꯨꯝ ꯂꯥꯛꯑꯦ
ꯑꯥ
ꯐꯣꯝ ꯐꯤꯜ ꯑꯞ ꯇꯧꯔꯦ ꯑꯗꯣ ꯑꯩꯅ ꯍꯥꯟꯅ ꯇꯧꯊꯣꯛꯑꯦꯕ ꯑꯗꯨꯒ ꯑꯩꯅ ꯑ ꯃꯣꯏꯅ ꯀꯣꯟ ꯊꯦꯡꯅ ꯇꯧꯋꯦ ꯇꯧꯗꯣꯔꯄꯗ ꯑꯩꯈꯣꯏ ꯏꯝꯐꯥꯜ ꯆꯠꯎꯁꯦꯅ ꯍꯥꯏꯅꯔ ꯆꯠꯂꯦ ꯀꯣꯏ ꯆꯠꯊꯣꯛꯑꯦ ꯑꯩꯅ ꯑꯗꯨꯒ ꯅꯨꯄꯥꯗꯨ ꯊꯦꯡꯅꯔꯦ ꯑꯗꯨꯒ ꯈꯠꯅꯔꯒ ꯆꯦꯜꯂꯛꯑꯦꯕ
ꯍꯩꯃꯥ ꯍꯥꯍꯥ ꯑꯗꯣ ꯍꯥꯏꯗꯤ ꯆꯦꯜꯂꯦꯃꯛꯇꯤ ꯈꯪꯗꯦꯌꯦ ꯑꯩꯅ ꯈꯪꯉꯤꯁꯤꯅ ꯑꯃ ꯂꯨꯍꯣꯡꯗꯣꯔꯦ ꯃꯥꯡꯒꯣꯟ ꯀꯥꯔꯦ ꯀꯥꯏꯅꯒ ꯑꯗꯨꯒꯤꯗꯤ
ꯍꯣꯏ ꯍꯣꯏ ꯃꯥꯒꯣꯏꯟꯕꯨꯗꯤ ꯀꯥꯔꯝꯃꯦ ꯑꯗꯨꯒꯤ ꯃꯇꯨꯡꯗꯅꯦ ꯑꯗꯨꯅꯦ ꯑꯩꯈꯣꯏ ꯁꯤ ꯌꯨꯝꯒꯤ ꯃꯤꯅꯁꯨ ꯁꯥꯎꯔꯤꯅꯦ
ꯎꯝ ꯑꯗꯨꯅꯦ ꯑꯗꯨꯅꯤꯃꯤ ꯏꯕꯦꯃꯥ
ꯈꯪꯗꯦ ꯏꯕꯦꯝꯃ ꯄꯨꯔꯥ ꯊꯥꯖꯕ ꯅꯠꯇꯦꯍꯦ ꯃꯤꯁꯤ ꯖꯤꯟ ꯈꯣꯡꯒ꯭ꯔꯥꯎꯗꯨꯒ
ꯎꯝ
ꯑꯩ ꯍꯧꯖꯤꯛꯇ ꯈꯜꯂꯨꯔ ꯅꯣꯛꯅꯤꯡꯉꯦꯕ
ꯌꯥꯝ ꯇꯧ ꯉꯝꯃꯦ
ꯑꯁ ꯑꯗꯨꯒ ꯊꯕꯛꯀꯥꯟ ꯀꯩꯀꯥꯗꯤ ꯑꯝꯇ ꯁꯨꯅꯤꯡꯉꯥꯏ ꯂꯩꯇꯦ ꯑꯥꯗ ꯑꯥꯗꯗꯤ
ꯀꯃꯥꯏ ꯀꯃꯥꯏ ꯇꯧꯒꯦ ꯍꯥꯏꯁꯦ
ꯀꯃꯥꯏꯅ ꯍꯥꯏꯁꯤ ꯑꯩꯈꯣꯏ ꯏꯅꯦꯝꯕꯣꯛꯅ ꯆꯥꯛ ꯀꯩꯀꯥꯥꯁꯨ ꯂꯣꯏ ꯊꯣꯡꯕꯤ ꯂꯣꯏ ꯁꯨꯕꯤꯌꯦ ꯀꯩꯝꯇ ꯑꯩ ꯁꯨꯗꯦ
ꯋꯥ
ꯃꯥꯟꯅ ꯊꯧꯊꯥꯕ ꯃꯥꯟꯅ ꯊꯧꯊꯥꯕ ꯑꯩꯅꯅꯦ ꯊꯧ ꯊꯥꯕ ꯌꯥꯕ ꯂꯣꯏꯔꯦ
ꯑꯝ ꯏꯃꯥꯏ ꯄꯦꯝꯃ ꯏꯕꯦꯝꯃ ꯅꯪꯗꯤ ꯅꯨꯡꯉꯥꯏꯔꯦꯅꯦ
ꯅꯨꯡꯉꯥꯏꯔꯦ ꯏꯕꯦꯝꯃ ꯅꯨꯡꯉꯥꯏꯔꯝꯃꯦ
ꯅꯨꯡꯉꯥꯏꯔꯝꯃꯦ ꯌꯥꯝ ꯊꯥꯖꯔꯝꯗꯤꯌꯦ
ꯎꯝ ꯈꯪꯗꯦ ꯏꯕꯦꯝꯃ ꯀꯃꯥꯏꯅꯅꯣ ꯑꯁꯁ
ꯀꯅꯥ ꯀꯅꯥꯅꯣ ꯑꯉꯥꯡ ꯃꯆꯥ ꯃꯥꯜꯂꯦ
ꯂꯩꯇꯦ ꯂꯩꯥꯇꯦ
ꯑꯣꯀꯦ ꯑꯣꯀꯦ
ꯑꯉꯥꯡ ꯅꯨꯄꯤꯒ ꯑꯝꯇ ꯂꯩꯇꯤꯌꯦ ꯑꯥꯗꯗꯤ
ꯁꯤꯃꯥꯗꯨꯁꯨ ꯂꯨꯍꯣꯡꯉ ꯂꯩꯔꯝꯃꯦ ꯑꯩꯅ ꯅꯍꯥꯟ ꯃꯥꯒꯤ ꯑꯃ ꯐꯣ ꯇꯣ ꯊꯥꯒꯠ ꯑꯃ ꯍꯣ ꯍꯣ ꯍꯣ ꯑꯃ ꯃꯥꯒꯤ ꯄ꯭ꯔꯣꯐꯥꯏꯜ ꯄꯤꯛꯆꯔꯗꯣ
ꯑꯥ
ꯑꯗꯨꯗꯗꯤ ꯎꯕ ꯑꯗꯨ ꯑꯗꯨꯒ ꯑꯩꯗꯣ ꯃꯥꯗꯣ ꯑꯦ ꯑꯥꯏꯔꯥ ꯀꯥꯏꯅꯒ ꯑꯃꯨꯛ ꯈꯟꯕꯗꯣ ꯃꯣꯏꯒꯤ
ꯅꯠꯇꯦ ꯅꯠꯇꯦ ꯍꯣꯡꯉꯤꯅꯦ ꯑꯩ ꯆꯠꯇꯦ ꯍꯥꯏꯗꯤ ꯑꯩꯗꯣ ꯃꯣꯏꯗꯣ ꯂꯨꯍꯣꯡꯕꯗꯣ ꯏꯔꯥꯡ ꯇꯧꯋꯦꯕ ꯑꯗꯣ ꯑꯩꯗꯨ ꯀꯤꯂꯣꯃꯤꯇꯔ ꯃꯉꯥ ꯃꯨꯛ ꯇꯔꯨꯛꯃꯨꯛ ꯂꯥꯞꯅꯩꯌꯦ ꯃꯣꯏꯒ ꯑꯩꯈꯣꯏꯒ ꯑꯗꯨꯗ ꯑꯩꯗꯣ ꯒꯥꯔꯤꯁꯨ ꯊꯧꯕꯁꯨ ꯍꯩꯇꯦ ꯇꯦ ꯑꯗꯨ ꯆꯠꯇ꯭ꯔꯕ ꯑꯗꯨ
ꯍꯣꯏ ꯍꯣꯏ ꯍꯣꯏ ꯏꯔꯥꯡ ꯇꯧꯔꯗꯤ ꯎꯄꯥꯏ ꯂꯩꯇꯦ
ꯎꯝ ꯏꯔꯥꯡ ꯂꯩꯕꯗꯨꯗ
ꯍꯩꯃꯥ ꯁꯤꯃꯥꯗꯨꯁꯨ ꯀꯩꯅꯣ ꯌꯥꯝ ꯊꯥꯖꯗꯅ
ꯃꯥꯅ ꯍꯥꯟꯂꯦ ꯑꯩꯉꯣꯟꯗꯩ ꯆꯦꯟꯕ
ꯍꯩꯃ ꯑꯁꯦꯡꯕꯩꯔꯣ
ꯎꯝ ꯃꯥꯅ ꯍꯥꯟ ꯆꯦꯜ ꯆꯦꯜꯂꯤꯅꯦ
ꯀꯩꯅꯣ ꯍꯥꯏꯁꯤꯕꯣ ꯑꯁ